ꯑꯁ ꯀꯣꯜ ꯂꯣꯏꯈ꯭ꯔꯦꯕ ꯈꯪꯗꯦ ꯏꯇꯣꯝꯇ ꯋꯥꯔꯤ ꯁꯥ ꯁꯥꯔꯒ ꯅꯔꯝꯃꯤꯅꯤꯅꯦ
ꯑꯥꯏ ꯇꯧꯕꯅꯦ ꯇꯧꯕꯅꯦ ꯃꯇꯥꯡ ꯃꯇꯥꯡꯗ ꯎꯝ
ꯅꯈꯣꯟ ꯇꯥꯗꯕ ꯐꯣꯟ
ꯑꯩꯅꯦ ꯅꯨꯡꯉꯥꯏ ꯃꯟꯈꯤꯕꯩ ꯑꯣꯏꯔꯝꯅꯦ ꯅꯪꯒꯤ ꯋꯥꯔꯤꯗ
ꯑꯗꯨ ꯀꯌꯥꯝ ꯀꯨꯏꯔꯒꯦ ꯇꯣꯛꯄꯗꯤ ꯑꯣꯖꯥꯗꯤ
ꯑꯁ ꯍ ꯃꯥꯥꯡꯗꯅꯤꯗ
ꯑꯣ
ꯑꯩ ꯐꯥꯔꯁ ꯇꯠꯜꯂꯛꯄꯗ ꯎ ꯑꯩꯅ ꯇꯜꯂꯛꯄ ꯑꯩꯒꯤ ꯃꯥꯏꯛꯇꯣ ꯑꯩ ꯃꯥꯏꯛ ꯄꯥꯏꯔꯒ ꯑꯗꯨꯝ ꯀ꯭ꯂꯥꯁ ꯂꯧꯋꯦꯕ
ꯑꯥ
ꯏꯃꯥꯟꯅꯕꯤꯁꯦ ꯂꯩꯅꯤꯡꯗ꯭ꯔꯕꯀꯣ ꯏꯃꯥꯟꯅꯕꯤꯁꯦ ꯃꯥꯗꯤ ꯎꯝ ꯀꯦꯖꯤ ꯁꯤꯁꯤꯡꯒꯣꯂ ꯅꯤꯅ ꯂꯩꯅꯤꯡꯗꯕ ꯃꯥꯜꯂꯦ
ꯑꯥ
ꯑꯩꯁꯨ ꯑꯗꯨꯒꯨꯝꯕꯗꯤ ꯅꯨꯡꯗꯤꯕꯨ ꯅꯨꯡꯁꯤ ꯑꯗꯨꯕꯨ ꯑꯩꯗꯤ ꯂꯧꯕ ꯉꯝꯃꯣꯏ ꯑꯗꯨꯒꯨꯝꯕꯗꯤ ꯒ꯭ꯌꯥꯟ ꯇꯥꯗꯕ ꯃꯤꯁꯤꯡꯗꯨꯗꯤ
ꯑ
ꯑꯗꯨꯝ ꯄꯨꯡ ꯃꯈꯥꯏꯒꯨꯝꯕ ꯃꯣꯏ ꯀ꯭ꯂꯥꯁꯇ ꯐꯝꯃꯝꯕꯗꯣ ꯑꯗꯨꯝ ꯈꯤꯌꯦꯕ
ꯑꯥ
ꯑꯗꯣ ꯃꯥꯗꯣ ꯌꯥꯝ ꯂꯩꯅꯤꯡꯗ꯭ꯔꯕ ꯑꯗꯨꯒ ꯑꯩꯁꯨ ꯃꯥꯏꯛ ꯄꯥꯏꯔꯒ ꯑꯩ ꯒ꯭ꯂꯥꯁ ꯇꯝ ꯂꯧꯕꯗꯣ ꯑꯩꯒꯤ ꯃꯥꯏꯛꯇꯣ ꯌꯥꯗ꯭ꯔꯕ ꯑꯗꯨ ꯑꯗꯨꯗꯤ ꯑꯗꯨꯝ ꯇꯥꯟꯁꯤꯜꯂꯛꯑꯦ
ꯒꯦꯁꯇ꯭ꯔꯤꯛꯅꯦ ꯒꯦꯁꯇ꯭ꯔꯤꯛ ꯀꯩꯅꯣ ꯇꯧꯕꯅꯦ ꯂꯩꯕꯅꯦ ꯃꯥꯏꯛ ꯁꯤꯖꯤꯟꯅꯔꯤꯉꯩꯗꯗꯤ ꯋꯥꯗꯣ ꯀꯟꯅ ꯉꯥꯡꯗꯕꯅꯤꯅ ꯑꯗꯨꯝ ꯌꯥꯏꯕꯀꯣ
ꯑꯥ
ꯀꯩꯔ ꯑꯩꯈꯣꯏ ꯑꯣꯖꯥ ꯎꯝ ꯑꯩꯈꯣꯏ ꯑꯣꯖꯥ ꯍꯦꯛ ꯂꯥꯛꯄ ꯃꯇꯝꯗ ꯏꯁꯇꯨꯗꯦꯟ ꯃꯌꯥꯝꯗꯣ ꯃꯦꯝ ꯅ ꯀ꯭ꯂꯥꯁ ꯇꯦꯟ ꯄꯥꯁ ꯇꯧꯕ꯭ꯔꯥ ꯀꯥꯏꯅ ꯀ꯭ꯂꯥꯁ ꯇꯨꯌꯦꯜꯞ ꯄꯥꯁ ꯇꯧꯕ꯭ꯔꯥ ꯀꯥꯏꯅ ꯍꯪꯉꯛꯄ ꯃꯌꯥꯝ ꯌꯥꯎꯔꯤꯅꯦ ꯀꯩꯅꯣ
ꯌꯥꯝ ꯃꯨꯠꯁꯤꯠꯇꯕꯅꯦ ꯍꯥꯏꯗꯤ ꯃꯣꯏꯗꯤ ꯋꯥꯡ ꯆꯥꯎꯋꯦꯗꯅ ꯑꯩꯈꯣꯏꯗꯤ ꯄꯤꯛꯏꯗꯅ
ꯑꯥ
ꯑꯗꯨꯒ ꯑꯩ ꯂꯥꯛꯄꯗ ꯆꯍꯤ ꯇ꯭ꯋꯦꯟꯇꯤ ꯊ꯭ꯔꯤꯅꯦꯕꯀꯣ
ꯑꯥ
ꯂꯥꯁ ꯂꯥꯁ ꯏꯔ ꯁꯤ ꯇ꯭ꯋꯦꯟꯇꯤ ꯊ꯭ꯔꯤꯅꯦꯕ ꯑꯗꯨ ꯃꯣꯏꯗꯣ ꯌꯥꯝ ꯀꯩꯅꯣ ꯇꯧꯕꯅꯦꯕ
ꯑꯁ ꯁꯤꯗꯁꯨ ꯑꯩꯈꯣꯏ ꯑꯣꯖꯥꯈ ꯑꯣꯏꯔꯁꯨ ꯀ꯭ꯔꯤꯁꯃ ꯑꯣꯏꯔꯁꯨ ꯎꯝ ꯑꯉꯥꯡ ꯑꯉꯥꯡ ꯑꯣꯏꯔꯤꯕ ꯑꯩꯈꯣꯏ ꯃꯌꯥꯝ ꯂꯥꯛꯄꯅꯤ ꯂꯥꯏ
ꯎꯝ
ꯏꯃꯥꯟꯅꯕ ꯈꯈꯣꯏꯗꯒꯤ ꯍꯦꯟꯅ ꯑꯉꯥꯡ ꯑꯣꯏ ꯑꯃꯁꯁꯨ ꯂꯩ
ꯅ ꯂꯩꯅꯦ
ꯑꯩ ꯎꯄꯥꯏ ꯂꯩꯇꯦ
ꯌꯥꯝ ꯍꯩꯅ ꯂꯥꯛꯄꯗꯤ ꯅꯠꯇꯦꯗ ꯑꯣꯖꯥꯁꯤꯡꯁꯨ ꯑꯩꯈꯣꯏꯒꯨꯝꯕ ꯉꯥꯛꯇꯅꯤꯗ
ꯑ
ꯑꯗꯨꯕꯨ ꯃꯣꯏ ꯑꯣꯖꯥꯁꯤꯡ ꯀꯝꯄꯤꯌꯔ ꯇꯧꯕꯗꯤ ꯌꯥꯗꯦ ꯑꯩꯈꯣꯏꯅ ꯌꯥꯝ ꯍꯦꯟꯅ ꯍꯩꯌꯦ ꯑꯗꯨꯕꯨꯗꯤ ꯃꯣꯏ ꯑꯣꯖꯥꯁꯤꯡꯗꯣ ꯄꯤ ꯍꯩꯆ ꯗꯤ ꯇꯧꯔꯦ ꯍꯥꯏꯔꯁꯨ ꯍꯩꯇꯕꯅꯦꯕ
ꯑ ꯑꯩꯁ ꯁꯤꯗꯁꯨ ꯁꯥꯎꯅꯤꯡꯕꯅꯤꯀꯣ ꯀꯩ ꯍꯥꯏꯁꯤꯔꯦ ꯍꯅꯨꯕꯤ ꯍꯅꯨꯕꯤ ꯍꯅꯨꯕꯤ ꯍꯦꯛꯛꯇ ꯍꯥꯏꯒꯦ ꯀꯥꯎꯟꯇꯔꯗ ꯐꯝꯕ ꯑꯩꯈꯣꯏ ꯀꯣꯂꯦꯖꯀꯤ
ꯑꯥ
ꯀꯦ ꯄꯩꯁꯥꯒꯨꯝꯕ ꯐꯤꯁꯀꯨꯝꯕ ꯊꯤꯕ ꯃꯇꯝꯗ ꯑꯗꯨꯝ ꯂꯩꯕꯨꯅꯦꯕ ꯑꯁ ꯃꯣꯏꯗꯨꯀꯣ ꯀꯣꯂꯖ ꯑꯁꯨꯛ ꯆꯥꯎꯕ ꯀꯣꯂꯦꯖ ꯃꯤ ꯃꯌꯥꯝꯒꯤꯗꯣ ꯃꯣꯏꯁꯦ ꯀꯥꯎꯟꯇꯔ ꯑꯃꯈꯛꯇ ꯁꯦꯝꯕ
ꯑꯁ ꯑꯁ
ꯑꯗꯨꯗ ꯃꯤ ꯏꯁꯇꯨꯗꯦꯟ ꯃꯌꯥꯝꯁꯤ ꯀ꯭ꯌꯨꯗ ꯂꯦꯞꯍꯟꯗꯣꯏꯅꯦꯕ
ꯎꯝ
ꯑꯁ ꯀꯨꯏ ꯀꯨꯏꯅ ꯉꯥꯏꯕꯅꯦ ꯅꯨꯃꯤꯠ ꯆꯨꯞꯠꯄ ꯐꯥꯎ ꯑꯗꯨꯃꯥꯏꯅ ꯂꯦꯞꯄꯁꯨ ꯃꯇꯥꯡ ꯃꯇꯥꯡꯗꯤ ꯐꯤꯁꯇꯣ ꯄꯤꯍꯧꯗ ꯄꯤꯗ ꯅꯠꯇ꯭ꯔꯒ ꯑꯗꯨꯃꯥꯏꯅ ꯇꯧꯍꯧꯗ ꯄꯗ ꯍꯟꯕꯁꯨ ꯌꯥꯎꯕꯅꯦꯕ ꯑꯗꯨꯒ ꯅꯨꯃꯤꯠ ꯑꯅꯤ ꯑꯍꯨꯝ ꯑꯗꯨꯃꯥꯏꯅ ꯂꯩꯔꯒ ꯌꯥꯁ ꯑꯩꯈꯣꯏꯗꯤ ꯍꯤꯟꯗꯤꯗꯣ ꯀꯩꯅꯣ ꯍꯩꯇꯕꯅꯤꯅꯀꯣ ꯃꯣꯏꯗ ꯏꯪꯂꯤꯁ ꯉꯥꯡꯗꯅꯕꯁꯨ ꯃꯣꯏꯅ ꯑꯃꯨꯛ ꯏꯪꯂꯤꯁ ꯈꯪꯗꯕ ꯁꯧꯅꯤꯡꯕꯅꯦ ꯀꯥꯎꯟꯇꯔꯗ ꯐꯝꯃꯒ ꯌꯥꯝ ꯍꯩꯕ꯭ꯔꯥ ꯈꯜꯂꯁꯨ ꯑꯃꯨꯛ ꯇꯞꯅ ꯇꯞꯄꯅꯦ ꯏꯪꯂꯤꯁꯅ ꯈꯪꯗꯕꯅꯦ ꯑꯩꯈꯣꯏꯅ ꯉꯥꯡꯊꯣꯔꯛꯄꯗ ꯁꯨꯡꯈꯪ ꯈꯪꯅꯕꯅꯦꯕ ꯃꯣꯏ ꯏꯪꯂꯤꯁ ꯍꯥꯏꯔꯈ꯭ꯔꯗꯤ
ꯈꯪꯗꯕꯅꯦ ꯈꯪꯗꯕꯅꯦ
ꯑꯁ ꯁꯥꯎꯅꯤꯡꯕꯅꯦ ꯃꯣꯏꯗꯣ ꯏꯄꯪ ꯄꯪꯉꯒ
ꯎꯝ
ꯀꯃꯥꯏꯅ ꯀꯥꯎꯟꯇꯔꯗꯒ ꯊꯝꯕꯤꯒꯅꯣ ꯈꯪꯗꯦ
ꯎꯝ
ꯂꯩꯔꯤꯕꯅꯦ ꯑꯣꯖꯥꯕꯣꯏꯐꯥꯎꯀꯣ ꯀꯩꯅꯣ ꯏꯪꯂꯤꯁ ꯈꯪꯅꯕ ꯑꯩꯈꯣꯏꯅ ꯉꯥꯡꯉꯁꯨ ꯑꯣꯖꯥ ꯑꯣꯏ ꯑꯣꯖꯥ ꯑꯣꯏꯒꯦꯔꯥ ꯑꯃ ꯑꯣꯏꯒꯦꯔꯥ ꯑꯗꯨꯝ ꯉꯥ ꯑꯣꯖꯥꯅꯦ ꯀꯥꯏꯅ ꯏꯪꯂꯤꯁ ꯐꯥꯎ ꯈꯪꯗꯕ ꯃꯣꯏ ꯑꯃꯨꯛ ꯈꯜꯂꯗꯤ ꯀꯃꯥꯏꯅ ꯄꯥꯁ ꯇꯧꯔꯛꯏꯅꯣ ꯈꯜꯂꯤꯅꯣ
ꯃꯥꯃꯦ ꯌꯥꯝ ꯂꯩꯕꯅꯦ ꯑꯩꯈꯣꯏ ꯁ꯭ꯀꯨꯜꯗꯁꯨ ꯑꯣꯖ ꯑꯣꯖꯥ ꯇꯧꯃꯤꯟꯅꯕꯁꯤꯡꯗꯣ ꯄꯤ ꯍꯩꯆ ꯗꯤ ꯂꯣꯏꯕ ꯉꯥꯛꯇꯅꯦ ꯑꯗꯨ ꯂꯩꯔꯤꯕꯅꯦꯕ ꯍꯩꯇꯕꯅꯦꯕ
ꯇꯃꯥꯏꯅ ꯒ꯭ꯌꯥꯟ ꯇꯥꯗꯕꯅꯤ ꯃꯣꯏꯗꯨ ꯑꯦꯛꯖꯥꯝ ꯃꯇꯝꯗ ꯏꯪꯂꯤꯁ ꯑꯗꯨꯝ ꯏꯔꯛꯑꯦ ꯏꯪꯂꯤꯁꯀꯤ ꯀꯣꯏ ꯁꯟꯅꯤ ꯏ ꯀꯁꯨ ꯏꯪꯂꯤꯁꯀꯤ ꯑꯟꯁꯔꯅꯦ ꯇꯧꯔꯒ ꯋꯥ ꯉꯥꯡꯕꯗꯤ ꯑꯩꯈꯣꯏꯅ ꯋꯥ ꯉꯥꯡꯕꯗꯣ ꯒ꯭ꯌꯥꯟ ꯇꯥꯗꯦ ꯃꯣꯏ ꯉꯥꯡꯊꯣꯛꯂꯛꯄ ꯉꯝꯗ꯭ꯔꯁꯨ ꯑꯗꯨꯝ ꯒ꯭ꯌꯥꯟ ꯇꯥꯕꯗꯤ ꯌꯥꯏꯗꯅ ꯑꯗꯨ ꯒ꯭ꯌꯥꯟ ꯐꯥꯎ
ꯔꯦꯃꯅꯤ ꯃꯥꯅꯦ ꯃꯥꯅꯦ ꯑꯗꯨꯒ ꯀꯦꯔꯦꯂꯥꯗꯗꯤꯀꯣ
ꯑ
ꯃꯣꯏꯒꯤ ꯄ꯭ꯔꯅꯥꯎꯟꯁꯤꯁꯟꯁꯦ ꯌꯥꯝ ꯐꯠꯇꯦꯕ
ꯑꯥ
ꯍꯥꯏꯗꯤ ꯏꯁꯇ꯭ꯔꯣꯛꯀꯨꯝꯕꯁꯦ ꯁꯇ꯭ꯔꯣꯛꯀ ꯁꯇ꯭ꯔꯣꯛꯀ ꯍꯥꯏꯒꯅꯦꯕ ꯑꯗꯨꯒ ꯇꯤꯆꯔꯦ ꯇꯤꯆ꯭ꯔꯒꯨꯝꯗꯁꯨ ꯇꯤꯆꯔꯦ ꯇꯤꯆꯔꯦ ꯍꯥꯏꯒꯅꯦꯕꯀꯣ ꯑꯗꯨꯒ ꯕꯦꯟꯁꯀꯨꯝꯕꯁꯨ ꯕꯦꯟ ꯁ ꯕꯦꯟ ꯁ ꯍꯥꯏꯒꯅꯦꯕ ꯑꯍ ꯂꯥꯛꯑꯒ ꯑꯩꯅ ꯃꯣꯏ ꯉꯥꯡꯕꯗꯣ ꯍꯩ ꯇꯥꯕ ꯍꯩꯇꯕꯗꯣ ꯃꯣꯏꯁꯨ ꯑꯩ ꯑꯩꯅ ꯉꯥꯡꯕ ꯇꯥꯕ ꯍꯩ ꯍꯩꯇꯕ ꯑꯩꯁꯨ ꯃꯣꯏꯅ ꯉꯥꯡꯕ ꯇꯥꯕ ꯍꯩꯇꯕꯗꯣ ꯑꯁ ꯇꯝ ꯇꯝꯒ ꯍ ꯍꯦꯔꯛꯏꯅꯤ ꯀꯩꯅꯣ
ꯑ
ꯃꯣꯏ ꯉꯥꯡꯕ ꯍꯦꯛ ꯇꯥꯕꯗ ꯑꯗꯨꯝ ꯁꯁꯤꯟꯕꯅꯦ ꯍꯦꯄ ꯂꯩꯇꯦ
ꯀ ꯅꯪꯅ ꯍꯥꯏꯕꯗꯨ ꯒ꯭ꯌꯥꯟ ꯇꯧꯅ
ꯒ꯭ꯌꯥꯟ ꯇꯥꯗꯕꯅꯦ ꯍꯞꯇꯥ ꯑꯅꯤ ꯑꯍꯨꯝ ꯃꯇꯨꯡꯗ ꯃꯣꯏ ꯑꯗꯨꯝ ꯒ꯭ꯌꯥꯟ ꯇꯥꯔꯛꯄꯅꯦ ꯃꯣꯏꯁꯨ ꯑꯗꯨꯒ ꯑꯩꯗꯤ ꯃꯣꯏ ꯉꯥꯡꯕꯗꯣ ꯑꯗꯨꯝ ꯃꯣꯏ ꯉꯥꯡꯕ ꯏꯁꯇꯥꯏꯜꯗ ꯑꯩꯗꯤ ꯉꯥꯡꯕ ꯌꯥꯗ꯭ꯔꯦꯕ ꯍꯥꯏꯗꯤ ꯏꯪꯂꯤꯁꯇꯣ ꯃꯣꯏ ꯑꯉꯥꯡꯗꯣ ꯂꯣꯏ ꯂꯥꯜꯂꯦꯕ
ꯑ
ꯇꯤꯁꯔꯦ ꯇꯤꯁꯔꯦ ꯀꯥꯏꯅ
ꯅꯪ ꯅꯪ ꯏꯪꯂꯤꯁ ꯑꯣꯖꯥ ꯇꯧꯔꯝꯃꯗꯤ ꯐꯖꯅ ꯇꯥꯛꯄꯤꯔꯝꯒꯅꯤꯅꯦ ꯃꯣꯏꯗꯗꯤ
ꯑꯁ ꯑꯩ ꯏꯪꯂꯤꯁ ꯑꯣꯖꯥ ꯑꯣꯏꯔꯝꯅꯤꯅꯦ ꯃꯣꯏꯗ
ꯎꯝ
ꯐꯣꯅꯤꯛꯁꯁꯦ ꯑꯩꯈꯣꯏ ꯂꯝꯗꯗꯤ ꯐꯣꯅꯤꯛꯁ ꯇꯥꯛꯔꯛꯇꯦꯕꯀꯣ ꯑꯗꯨꯕꯨ ꯑꯗꯨꯗꯗꯤ ꯐꯣꯅꯤꯛꯁꯁꯦ ꯇꯥꯛꯑꯦꯕ
ꯑꯣ
ꯑꯗꯣ ꯐꯣꯅꯤꯛꯁꯇꯤ ꯑꯩꯉꯣꯟꯗꯒꯤꯁꯨ ꯃꯣꯏꯅ ꯍꯩꯌꯦ ꯃꯣꯏꯗꯒꯤ ꯑꯩꯁꯨ ꯑꯗꯨꯝ ꯇꯝꯃꯦ ꯇꯝꯕꯕꯨꯗꯤꯀꯣ
ꯑꯥ
ꯃꯣꯏꯁꯨ ꯑꯩ ꯈꯪꯗꯦ ꯍꯥꯏꯕ ꯈꯪꯉꯦ ꯐꯣꯅꯤꯛꯁꯇꯤ ꯑꯗꯨꯝ ꯃꯣꯏꯅ ꯑꯗꯨꯝ ꯍꯩꯕ ꯑꯃꯅꯀꯣ ꯑꯩ ꯐꯣꯅꯤꯛꯁ ꯐꯥꯔꯁꯇ ꯇꯥꯛꯄ ꯍꯥꯎꯕꯗꯗꯤ ꯑꯦꯁꯦ ꯑꯥ ꯑꯥ ꯍꯣꯏ ꯑꯗꯨꯝ ꯇꯥꯛꯄꯗꯣ ꯑꯗꯨꯝ ꯀ꯭ꯂꯥꯁꯇ ꯇꯣꯄ꯭ꯔꯒꯨꯝꯕ ꯂꯧꯕ ꯑꯗꯣ ꯍꯥꯏꯗꯤ ꯀ꯭ꯂꯥꯁ ꯑ ꯕꯣꯠ ꯃꯅꯥꯛꯇ ꯀꯧꯊꯣꯛꯑꯒ ꯑꯗꯨꯝ ꯃꯥꯕꯨ ꯍꯥꯏꯍꯜꯂꯦꯕꯀꯣ ꯑꯩꯅ ꯁꯤ ꯍꯥꯏꯔꯗꯤ ꯃꯥꯅ ꯑꯗꯨ ꯍꯥꯏꯕ ꯍꯥꯏꯒꯨꯝꯕꯗꯣ ꯑꯗꯨꯝ ꯃꯣꯏꯗꯒꯤ ꯑꯗꯨꯝ ꯇꯝꯕꯅꯦ ꯑꯩꯁꯨ ꯐꯣꯅꯤꯛꯁ ꯑꯍꯥꯟꯕꯗꯗꯤ ꯎꯄꯥꯏ ꯂꯩꯇꯦꯅ ꯑꯩꯈꯣꯏꯗ ꯇꯥꯔꯛꯇꯕꯅꯤꯅ
ꯑ ꯑꯗꯨ ꯗ
ꯑꯃꯥꯅꯦ ꯃꯥꯅꯦ ꯇꯥꯛꯍꯜꯂꯤꯅꯦ ꯀꯦ ꯑꯗꯨꯒꯨꯝꯕꯗꯗꯤ ꯃꯣꯏꯁꯨ ꯀꯦꯝ ꯈꯟꯗꯦꯗ ꯀꯣꯄꯔꯦꯠ ꯌꯥꯝ ꯇꯧꯋꯦ ꯑꯗꯨꯒꯨꯝꯕꯗꯗꯤ ꯑꯗꯨꯒ ꯃꯣꯏꯗꯤ ꯆꯍꯤ ꯑꯃꯗ ꯑꯅꯤ ꯑꯍꯨꯝꯔꯛ ꯄꯦꯔꯦꯟꯁ ꯑꯦꯁꯇꯨꯗꯦꯟ ꯃꯤꯇꯤꯡ ꯍꯥꯏꯕ ꯂꯩꯕꯀꯣ ꯑꯗꯨꯗꯣ ꯄꯦꯔꯦꯟꯁ ꯂꯣꯏꯅ ꯐꯝꯒꯅꯤ ꯏꯁꯇꯨꯗꯦꯟ ꯐꯝꯒꯅꯤ ꯑꯗꯨꯗ ꯑꯩꯅ ꯀ꯭ꯂꯥꯁ ꯂꯧꯒꯗꯕ
ꯑꯥꯏꯁ
ꯄꯦꯔꯦꯟꯁ ꯃꯃꯥꯡꯗ ꯑꯗꯨꯒ ꯐꯥꯔꯁ ꯅꯨꯃꯤꯠꯇꯗꯤ ꯑꯩꯅ ꯍꯥꯏꯕꯀꯣ
ꯑ
ꯄꯦꯔꯦꯟꯁ ꯃꯃꯥꯅ ꯅꯣꯏ ꯃꯤꯠ ꯃꯌꯥꯝꯗꯨꯒ ꯑꯩ ꯀ꯭ꯂꯥꯁ ꯂꯧꯍꯧꯗꯕꯁꯅꯦ ꯑꯩꯅ ꯍꯥꯏꯕ ꯑꯗꯨꯒꯤ ꯅꯣꯛꯄꯗꯤ
ꯑꯥ
ꯑꯁ ꯀꯥ ꯑꯆꯕꯗꯣ ꯄꯤꯛ ꯊꯟꯅ ꯐꯝꯃꯦ ꯃꯃꯥ ꯃꯄꯥꯁꯤꯡꯅ꯫
ꯑꯥ꯫
ꯑꯗꯨꯒ ꯏꯁꯇꯨꯗꯦꯟꯁꯤꯡꯁꯨ ꯑꯗꯨꯝ ꯐꯝꯃꯦ ꯑꯗꯨꯗ ꯑꯩ ꯀ꯭ꯂꯥꯁ ꯂꯧꯒꯗꯕꯁꯦ ꯐꯥꯔꯁꯇꯗꯤ ꯌꯥꯝꯅ꯫ ꯋꯥꯕ ꯍꯥꯢꯇꯥꯔꯦ꯫
ꯎꯝ ꯅꯔꯚꯁꯀ ꯆꯠꯄ꯭ꯔꯕ꯫
ꯅ꯭ꯔꯚꯁꯄꯨꯗꯤ ꯆꯠꯇꯦ ꯀ꯭ꯂꯥꯁ ꯍꯦꯛ ꯍꯧꯈ꯭ꯔꯗꯤꯀꯣ ꯑꯗꯨꯕꯨ ꯑꯁꯣꯏꯕ ꯌꯥꯎꯒꯗ꯭ꯔꯥ ꯍꯥꯏꯕꯗꯤ ꯀꯤꯕ ꯄꯥꯈꯠꯄꯗꯤ ꯌꯥꯎꯋꯦ
ꯑ
ꯍꯥꯏꯗꯤ ꯒ꯭ꯔꯝꯃ꯭ꯔ ꯍꯥꯏꯕꯁꯦ ꯌꯥꯝ ꯂꯨꯏꯌꯦꯕ ꯑꯩꯈꯣꯏꯁꯨ ꯒ꯭ꯔꯃ꯭ꯔ ꯐꯖꯅ ꯇꯥꯛꯂꯛꯇꯕꯅꯤꯅ
ꯑ ꯁ
ꯑꯗꯨꯕꯨ ꯇꯦꯞꯇ ꯂꯣꯏ ꯌꯥꯎꯕꯒꯤ꯫ ꯀꯣ ꯀꯩꯝ ꯀꯥꯏꯗꯦ ꯀꯣꯏꯁꯟꯒ ꯍꯪꯖꯤꯟ꯫ ꯍꯟꯖꯤꯜꯂꯛꯀꯗ꯭ꯔꯥ ꯀꯥꯏꯅ ꯄꯥꯈꯠꯄꯁꯨ ꯌꯥꯎ꯫
ꯍꯧꯖꯤꯛꯇꯤꯍꯃꯥꯎ ꯄꯤꯕ ꯌꯥꯗ꯭ꯔꯕꯅꯤ꯫ ꯁꯤꯇ ꯍꯥꯏ
ꯈꯪꯒꯗꯧꯕꯅꯤ ꯄꯦꯔꯦꯟꯁꯁꯤꯡꯅꯁꯨ ꯑꯩꯈꯣꯏꯅ ꯀ꯭ꯂꯥꯁ꯫ ꯂꯧ ꯂꯧꯕꯗꯣꯀꯣ ꯑꯗꯨꯝ ꯀꯣꯏꯁꯟ ꯍꯥꯡꯉꯛꯀꯅꯤ꯫
ꯑꯣ꯫
ꯄꯦꯔꯦꯟꯁ ꯌꯥꯝꯅ ꯍꯩꯕ ꯁꯤꯡꯁꯨ ꯌꯥꯎꯕꯅꯦꯕ ꯑꯣꯖꯥ ꯑꯣꯏꯕ꯫ ꯄꯦꯔꯦꯟꯁꯁꯤꯡ ꯗꯨꯕꯥꯏ ꯃꯣꯏꯗꯤ ꯗꯨꯕꯥꯏꯗ ꯌꯥꯝ ꯁꯠꯒꯜꯂꯦꯕꯀꯣ ꯗꯨꯕꯥꯏꯗ ꯑꯣꯖꯥ ꯑꯣꯏꯕꯁꯤꯡꯁꯨ꯫ ꯑꯗꯨꯝ ꯂꯩꯌꯦꯕ ꯑꯗꯨꯒꯤ ꯃꯣꯏ꯫ ꯑꯗꯨ ꯑꯗꯨꯝ ꯀꯣꯏꯁꯟ ꯍꯥꯡꯉꯛꯀꯅꯤ ꯑꯗꯨꯗ ꯑꯗꯨꯝ ꯈꯨꯝꯕ ꯇꯥꯔꯦ꯫ ꯃꯣꯏꯁꯦ ꯄꯦꯔꯦꯟꯁꯅꯦꯀ ꯈꯟꯗ꯭ꯔꯦꯗ ꯑꯉꯥꯡꯅꯦꯒ ꯈꯜꯂꯒ ꯂꯧꯗꯣꯏꯅꯦ꯫
ꯑꯥ꯫ ꯎꯝ꯫ ꯍꯣꯏ ꯍꯣꯏ ꯑꯗꯨꯃꯥꯏꯅ ꯃꯤꯇꯤꯡꯒꯨꯝꯕꯗꯤ ꯂꯩ ꯑꯗꯨ ꯑꯣꯏꯔꯁꯨ ꯀ꯭ꯂꯥꯁꯀꯨꯝꯕ ꯂꯧꯔꯒ꯫ ꯇꯧꯕꯗꯤ ꯇꯧꯅꯦꯗꯦꯗ ꯍꯣꯏ꯫
ꯁꯤꯗꯤ ꯀ꯭ꯂꯥꯁꯁꯦ ꯂꯥꯎꯋꯦ ꯑꯗꯨꯒ ꯑꯩꯅ ꯂꯩꯔꯤꯕ ꯁ꯭ꯀꯨꯜꯁꯦ꯫ ꯌꯥꯝꯅ ꯏꯁꯇ꯭ꯔꯤꯛꯁꯨ ꯑꯣꯏꯕ ꯁ꯭ꯀꯨꯜ ꯑꯣꯏꯔꯝꯕꯀꯣ꯫ ꯍꯥꯏꯗꯤ ꯇꯣꯞ ꯋꯥꯟ ꯂꯤꯛꯇ ꯇꯣꯞ ꯋꯥꯟ ꯁ꯭ꯀꯨꯜꯅꯦꯕ ꯏꯟꯗꯤꯌꯥꯗ꯫
ꯑꯥ꯫
ꯑꯗꯨꯒꯤꯅꯦ꯫
ꯎꯝ ꯏꯍꯦ꯫ ꯅꯪ ꯑꯦꯛꯁꯄꯤꯔꯤꯌꯦꯟꯁ ꯃꯌꯝ ꯁꯤꯅ ꯋꯥꯔꯝꯒꯅꯤ꯫
ꯌꯥꯝ ꯌꯥꯎꯋꯦ ꯀꯩꯅꯣ ꯑ ꯫ ꯀꯩꯅꯣꯗ ꯄ꯭ꯔꯤꯟꯁꯤꯄꯥꯜꯁꯨ ꯑꯗꯨꯝ ꯈꯪꯕꯅꯦꯕ ꯀ꯭ꯂꯥꯁ ꯏꯂꯚꯦꯟ ꯇꯨꯋꯦꯜꯐ꯫ ꯃꯣꯏ ꯃꯣꯏꯗ ꯆꯪꯉꯛꯄ ꯍꯥꯏꯁꯦ ꯑꯩꯈꯣꯏꯒ ꯁꯦ ꯍꯤ ꯃꯟꯅꯕꯁꯨ ꯈꯔꯗꯤ ꯌꯥꯎꯋꯦꯕꯀꯣ꯫
ꯑꯥ꯫
ꯃꯣꯏꯁꯦ ꯑꯩꯈꯣꯏꯗ ꯍꯥꯏꯗꯤ ꯀꯤꯕ꯫ ꯍꯥꯏꯕ ꯅꯠꯇꯕ ꯀꯩ ꯍꯥꯏꯗꯣꯏꯅꯣ ꯑꯩꯈꯣꯏ ꯅꯨꯄꯤꯅꯦ ꯍꯥꯏꯕꯒꯤ꯫ ꯀꯩꯅꯣꯃ ꯃꯣꯏꯗ ꯐꯥꯎꯕ ꯃꯥꯜꯂꯦꯕ꯫
ꯑꯥ꯫
ꯑꯣꯖꯥ ꯑꯇꯩꯩꯅ ꯃꯣꯏ ꯑꯦꯛꯖꯥꯝ ꯊꯥꯔꯤꯉꯩꯗ ꯑꯣꯖꯥꯇꯩꯩꯅ ꯁꯪꯉꯛꯗꯤ ꯑꯗꯨꯝ꯫ ꯄꯤ ꯇꯧꯕꯒꯨꯝꯕ ꯂꯥꯡꯕꯒꯨꯝꯕ ꯇꯧꯋꯦꯕ ꯑꯗꯣ꯫ ꯑꯦꯅ ꯍꯦ ꯆꯠ ꯑ ꯃꯣꯏ ꯀ꯭ꯂꯥꯁ ꯆꯡꯑꯗꯤ ꯇꯨꯝꯃꯤ ꯂꯩꯕ꯫
ꯀꯤꯁꯨ ꯀꯤꯕ ꯖꯠꯅꯤ ꯅꯪꯁꯦ꯫
ꯀꯤꯕꯒꯤ ꯅꯠꯇꯕ ꯏꯀꯥꯏꯕꯒꯨꯝꯕ꯫ ꯐꯥꯎꯕ ꯃꯥꯜꯗꯦꯗ ꯏꯀꯥꯏꯕ ꯀꯩꯅꯣ ꯑꯗꯨꯝ ꯇꯧꯕ ꯃꯥꯜꯂꯦꯗ
ꯑꯣ
ꯀꯤꯕꯗꯤ ꯅꯠꯇꯦ ꯃꯤ ꯈꯔꯗꯤ ꯃꯦꯝꯐꯥꯎ ꯀꯥꯎꯗꯦꯍꯦ ꯑꯩꯈꯣꯏꯕꯨ
ꯑꯁ ꯑꯣ ꯁꯤꯗꯁꯨ ꯃꯣꯏ ꯐꯣꯔꯦꯟꯅꯔ ꯍꯣꯏꯗꯣ ꯑꯁꯤ ꯂꯩꯕꯈꯣꯏꯗꯣ ꯃꯣꯏꯁꯨ ꯑꯣꯖꯥꯈꯣꯏꯕꯨ ꯁꯥꯔ ꯀꯔꯤ ꯀꯔꯤ ꯀꯧꯅꯗꯦ ꯃꯣꯏꯁꯨ ꯅꯍꯥꯟꯗꯣ ꯉꯛꯄꯅꯤꯅꯦ ꯑꯦꯛꯖꯥꯝ ꯃꯇꯝꯗ ꯅꯨꯄꯥ ꯑꯃꯗꯣ ꯑꯣꯖꯥ ꯑꯃ ꯏꯟꯚꯦꯟꯇꯤꯂꯦꯇꯔ ꯑꯣꯏꯕꯅꯦꯕ꯫
ꯑꯥ꯫
ꯃꯉꯣꯟꯗ ꯕ꯭ꯔꯣ ꯕ꯭ꯔꯣ ꯇꯧꯔ ꯂꯩ꯫
ꯇꯧꯕꯅꯦ꯫
ꯅꯣꯛꯅꯤꯡꯕꯅꯦ ꯃꯣꯏ ꯑꯗꯨꯝ ꯑꯣꯏꯔꯗꯤ ꯃꯣꯏꯗꯣ꯫ ꯎꯝ ꯑꯣꯖꯥꯅꯦꯕ ꯑꯣꯖꯥꯒꯅꯅꯦꯕ ꯕ꯭ꯔꯣ ꯕ꯭ꯔꯣ ꯇꯧꯔꯒ꯫ ꯋꯥ ꯍꯪꯉꯤꯅꯦꯕ ꯑꯩꯈꯣꯏ ꯃꯌꯥꯝ ꯇꯨꯃꯤꯟꯅ ꯑꯦꯛꯖꯥꯝ ꯏꯔꯤꯉꯩꯗ꯫
ꯎꯝ ꯎꯝ ꯃꯄꯥꯟꯗꯤ ꯇꯧꯋꯦ ꯌꯨ ꯑꯦꯁ ꯨꯒꯨꯝꯕꯗꯗꯤ ꯑꯗꯨꯒ ꯑꯩꯈꯣꯏꯁꯨ ꯌꯨ ꯑꯦꯁ ꯕꯦꯁ ꯀꯝꯄꯅꯤꯅ ꯇꯧꯕꯅꯤꯅ
ꯑꯥ
ꯁꯥꯔ ꯃꯦꯝ ꯀꯧꯗꯦ ꯑꯩꯈꯣꯏ ꯃꯦꯅꯦꯖꯔꯗꯁꯨ ꯀꯣ ꯕ꯭ꯔꯣ ꯀꯧꯋꯦ ꯕ꯭ꯔꯣ ꯅ ꯅꯠꯇ꯭ꯔꯒ ꯃꯣꯏꯒꯤ ꯃꯤꯡ ꯗꯥꯔꯦꯛ ꯀꯧꯋꯦ
ꯑꯣ
ꯏꯐ ꯑꯩꯒꯤ ꯇꯤ ꯑꯦꯒ ꯃꯦꯅꯦꯖꯔ ꯑꯩꯈꯣꯏ ꯑꯗꯨꯝ ꯀꯣꯜ ꯇꯧꯔꯒ ꯃꯣꯏꯁꯦ ꯑꯩꯒꯤ ꯋꯥꯒꯨꯝꯕ ꯇꯥꯕꯤꯗꯕ ꯑꯗꯨꯃꯥꯏꯅ ꯇꯧꯔꯗꯤ ꯕ꯭ꯔꯣ ꯕ꯭ꯔꯣ ꯀꯧꯒꯅꯤ ꯂꯥꯁꯇ ꯁꯥꯎꯅꯤꯡꯉꯗꯤ ꯃꯣꯏꯒꯤ ꯃꯤꯡꯗꯔꯦ ꯀꯧꯒꯅꯤ
ꯃꯣꯏꯁꯨ ꯑꯗꯨꯃꯥꯏꯅ ꯇꯧꯕꯅꯦꯕ
ꯑ
ꯃꯦꯝ ꯁꯥꯔ ꯀꯧꯅꯗꯦ ꯕ꯭ꯔꯣ ꯈꯛꯇꯅꯤ
ꯎꯝ ꯑꯅꯁꯨ ꯁꯃꯨꯛ ꯐꯩꯏꯗ ꯌꯥꯁꯦ ꯑꯗꯨꯝ ꯃꯣꯏ ꯑꯗꯨꯃꯥꯏꯅ ꯀꯧꯔꯁꯨ ꯀꯅꯥꯅ ꯁꯥꯔ ꯑꯣꯖꯥ